ꯍꯜꯂꯣ
ꯍꯜꯂꯣ
ꯌꯦꯁ ꯗꯥꯔꯂꯤꯡ ꯍꯥꯏꯕꯤꯌꯣ
ꯇꯥꯅꯤꯡꯗꯦ ꯀꯨꯏ
ꯗꯥꯔꯂꯤꯡ
ꯅꯪ ꯑꯅꯧꯕ ꯍꯥꯡꯕ꯭ꯔꯣ
ꯍꯣꯏ ꯇꯔꯥ ꯄꯥꯏꯅꯦ ꯈꯣꯏꯗꯤ ꯇꯔꯥ ꯄꯥꯏꯌꯦꯅ
ꯀꯝꯁꯨ ꯌꯥꯝꯕ꯭ꯔꯥ ꯄꯩꯁꯥ ꯊꯥꯔꯛꯑꯣ ꯑꯗꯨꯗꯤ
ꯄꯩꯁꯥ ꯊꯥꯔꯛꯑꯥꯗꯤ ꯗꯥꯔꯂꯤꯡ ꯑꯣꯏꯒꯦꯔ ꯅꯪꯒꯤ
ꯑꯣꯏꯕꯤꯒꯦꯅꯦ
ꯑꯣꯛꯀꯦ ꯌꯦꯁ ꯁꯤ ꯌꯥꯝ ꯁꯤꯡꯉꯤꯅ ꯌꯥꯝ ꯁꯤꯡꯕꯖꯥꯠꯅꯤꯅꯦ ꯅꯪꯁꯦ
ꯁꯤꯡꯕꯅꯦ ꯁꯤꯡꯕꯅꯦ
ꯗꯥꯔꯂꯤꯡ ꯑꯣꯏꯔꯣ ꯑꯗꯨꯗꯤ ꯊꯥꯕꯤꯅꯤ ꯅꯪꯅ ꯗꯥꯔꯂꯤꯡ ꯑꯣꯏꯔꯗꯤ ꯑꯩꯗꯤ
ꯑꯣꯏꯔꯣꯏ ꯇꯜꯂꯦ
ꯍꯥ
ꯀꯔꯤ ꯇꯧꯕꯔꯣ ꯃꯈꯣꯟꯗꯣ
ꯇꯥꯕ꯭ꯔ ꯍꯧꯖꯤꯛꯀꯤꯗꯣ
ꯍꯣꯏ
ꯕꯤꯗꯤꯑꯣ ꯅꯦ ꯕꯤꯗꯤꯑꯣ
ꯔꯤꯖꯦꯛ ꯆꯠꯈꯤꯅꯤꯀꯣ ꯖꯥꯠ ꯖꯥꯠ ꯇꯧꯒꯅꯨꯀꯣ
ꯅꯪ ꯃꯥꯡꯉꯅꯤꯀꯣ ꯔꯤꯖꯦꯛ ꯆꯠꯂꯗꯤ
ꯑꯩ ꯊꯧꯁꯨ ꯁꯥꯗꯦꯗ
ꯊꯧ ꯁꯥꯗꯦ ꯍꯥꯏꯕ
ꯎꯝ ꯁꯨꯝ ꯇꯧꯑꯣ ꯍꯥꯏꯕꯒꯤ ꯇꯧꯕꯩ ꯋꯥꯅꯤ
ꯄꯩꯁꯥ ꯊꯥꯕꯤꯒꯦꯅꯦ
ꯊꯥꯔꯛꯑꯣꯅꯦ ꯀꯥꯏꯗꯦꯅꯦ
ꯑꯩꯒꯤ ꯗꯥꯔꯂꯤꯡ ꯑꯣꯏꯌꯣ ꯑꯗꯨꯗꯤ
ꯍꯥꯟꯅ ꯊꯥꯔꯛꯑꯣ ꯀꯌꯥ ꯊꯥꯔꯛꯄ꯭ꯔ ꯌꯦꯡꯒꯦ ꯑꯗꯨ ꯃꯇꯨꯡ ꯏꯟꯅ ꯍꯥꯏꯔꯛꯀꯦ
ꯄꯩꯁꯥ ꯀꯌꯥ ꯊꯥꯔꯛꯑꯣ ꯍꯥꯏꯕ꯭ꯔꯣ
ꯂꯥꯛ ꯇꯔꯥꯃꯨꯛ
ꯂꯥꯛ ꯇꯔꯥ ꯂꯩ
ꯌꯥꯝꯗꯕꯗ ꯂꯥꯥꯛ ꯑꯃ
ꯂꯥꯛ ꯑꯃ ꯅꯪ ꯀꯔꯤ ꯇꯧꯒꯦ ꯍꯥꯏꯕꯔ ꯄꯩꯁꯥ ꯃꯌꯥꯝꯗꯨꯅ
ꯑꯩ ꯑꯥꯏꯄꯦꯗ ꯂꯩꯒꯦ
ꯑꯣ ꯏꯁ ꯑꯥꯏꯄꯦꯗ ꯂꯩꯕꯤꯌꯨꯔꯣ
ꯌꯥꯏꯌꯦꯅ
ꯗꯔꯂꯤꯡ ꯑꯣꯏ ꯑꯣꯏꯌꯣ ꯑꯗꯨꯗꯤ ꯂꯩꯕꯤꯒꯅꯤ
ꯍꯥꯟꯅ ꯂꯩꯌꯣ ꯑꯗꯨꯒ ꯑꯣꯏꯒꯦ
ꯊꯥꯖꯗꯦꯍꯦ ꯅꯪꯅ ꯍꯥꯟꯅ ꯂꯩꯌꯣ ꯍꯥꯏꯕꯗꯨꯗꯤ ꯍꯥꯟꯅ ꯅꯪ ꯗꯔꯂꯤꯡ ꯑꯣꯏꯌꯣ ꯑꯗꯨꯗꯤ ꯂꯩꯕꯤꯅꯤꯅ
ꯍꯟꯅ ꯂꯩꯌꯣ ꯑꯗꯨꯒ ꯑꯣꯏꯒꯦ
ꯂꯩꯕꯤꯒꯦꯅꯦ ꯂꯩꯕꯤꯒꯦꯅꯦ ꯀꯥꯏꯗꯦꯅꯦ
ꯎꯝꯏꯁ ꯋꯥꯊꯤꯗꯤ
ꯋꯥꯊꯤ ꯅꯠꯇꯦ
ꯋꯥꯊꯤꯅꯦ ꯀꯤ ꯇꯧꯔ ꯂꯩꯕ꯭ꯔꯣ ꯇꯥꯛ ꯇꯥꯛ ꯇꯥꯛ ꯅꯥꯝꯃ ꯂꯩꯌꯦ
ꯅꯩ ꯅꯨꯄꯤ ꯇꯦꯛꯁ ꯇꯧꯕ꯭ꯔꯣ ꯅꯪ
ꯇꯧꯗꯦꯗ
ꯌꯥꯔꯦ ꯇꯥꯏ
ꯃꯤ ꯑꯃꯕꯨ ꯇꯧꯕꯅꯤ ꯇꯦꯛꯁ ꯇꯧꯕ ꯈꯨꯗꯤꯡ ꯅꯨꯄꯤꯕꯨ ꯇꯧꯒꯗ꯭ꯔꯣ ꯑꯩꯈꯣꯏꯁꯦ ꯑꯣꯐꯤꯁꯀꯤ ꯊꯕꯛ ꯇꯧꯔꯤꯝꯅꯦ
ꯇꯥꯅꯤꯡꯗꯦ ꯑꯣꯔꯝꯒꯅꯤ ꯅꯨꯄꯤ ꯅꯨꯄꯤꯅꯦ ꯅꯨꯄꯤ ꯈꯪꯉꯤ
ꯀꯔꯤ ꯚꯤꯗꯤꯑꯣ ꯌꯦꯡꯉꯝꯕ꯭ꯔꯣ
ꯑꯁ ꯔꯤꯜꯁꯇ ꯆꯪꯉꯝꯕꯅꯤꯗ
ꯔꯤꯜꯁꯇ
ꯎꯝ
ꯉꯁꯤ ꯌꯥꯝ ꯍꯣꯠ ꯑꯣꯏꯕ꯭ꯔꯕ
ꯍꯥ
ꯅꯪꯁꯦ ꯌꯥꯝ ꯍꯣꯠ ꯑꯣꯏꯕ꯭ꯔꯥ ꯗ꯭ꯔꯦꯁꯤꯡ ꯇꯧꯕꯗ
ꯈꯪꯗꯦꯍꯦ
ꯑꯁ ꯑꯩꯗꯣ ꯈꯪꯗꯕ ꯑꯣꯈꯦ ꯑꯣꯈꯦ
ꯑ ꯑ ꯎꯝ ꯔꯤꯜꯁ ꯀꯔꯤ ꯏꯟꯁꯇꯥꯒ꯭ꯔꯥꯝꯗꯔꯣ
ꯑꯥ
ꯏꯟꯁꯇꯥ ꯏꯟꯁꯇꯥ ꯐꯦꯁꯕꯨꯛ ꯄꯥꯏꯕ꯭ꯔꯣ
ꯐꯦꯁꯕꯨꯛ ꯄꯥꯏꯗꯦ ꯑꯩ ꯍꯟ ꯍꯅꯨꯕ ꯍꯅꯨꯕꯤ ꯈꯣꯏꯒꯤ ꯑꯦꯞꯇꯣ ꯄꯥꯏꯗꯦ
ꯑꯣꯈꯦ ꯑꯣꯟꯂꯤ ꯏꯟꯁꯇꯥꯒ꯭ꯔꯝ
ꯍꯣꯏ
ꯎꯝ ꯌꯨꯖꯔꯅꯦꯝ ꯍꯥꯏꯕꯤꯕ ꯌꯥꯒ꯭ꯔꯣ
ꯌꯥꯗꯦ
ꯇꯨꯝꯅꯤꯡꯉꯕꯣ ꯅꯪ ꯅꯂꯥꯏꯕꯛ ꯌꯥꯝ ꯐꯔꯕꯅꯤꯗ ꯑꯩꯅ ꯀꯣꯏ ꯑꯩꯒ ꯀꯣꯏꯅꯁꯦ ꯍꯥꯏꯕꯁꯦ ꯅꯪ
ꯢꯁ ꯢꯁ ꯇꯥꯅꯤꯡꯗꯦꯍꯦ ꯆꯠꯂꯣ ꯑꯗꯥ
ꯅꯪ ꯔꯤꯒ꯭ꯔꯠ ꯆꯥꯅꯤ ꯒꯣ
ꯆꯥꯔꯣꯢ ꯆꯥꯔꯣꯢ ꯁꯨꯡꯆꯥ ꯍꯦꯛ ꯆꯥꯔꯣꯢ
ꯅꯪꯒꯤ ꯄ꯭ꯔꯣꯐꯥꯏꯜ ꯗꯤ ꯄꯤꯗꯤ ꯅꯩꯔꯦꯍꯦ
ꯂꯩꯕꯅꯦ
ꯅꯩꯔꯦꯅꯦ ꯌꯥꯝ ꯀꯥꯞꯄꯤ ꯃꯑꯣꯡꯅꯤꯅꯦ
ꯃꯤꯅ ꯁꯤ ꯊꯝꯃꯣ ꯍꯥꯏꯕꯒꯤ ꯊꯝꯕꯅꯦ
ꯀꯅꯅꯥ ꯍꯥꯏꯕ
ꯃꯤꯅ
ꯍꯥ
ꯃꯤꯅ
ꯑꯩꯈꯣꯏꯒꯤ ꯅꯨꯄꯥꯅꯔꯣ
ꯍꯣꯏ ꯃꯤꯅ
ꯍꯥ
ꯃꯤꯅꯥ ꯑꯣ ꯃꯤꯅꯥ
ꯃꯤꯅ ꯍꯥꯏꯗꯤ ꯅꯪꯒꯤ ꯅꯨꯄꯥꯅꯔꯣꯕ
ꯃꯤ ꯍꯥꯏꯔꯗꯤ ꯃꯤꯅꯦ ꯀꯩꯅꯣ ꯑꯩ ꯅꯨꯄꯥꯃꯛꯅꯦ ꯍꯥꯏꯕꯁꯨ ꯅꯠꯇꯦ
ꯇꯦ ꯇꯣꯛꯅꯈ꯭ꯔꯣ ꯑꯩꯒ ꯀꯣꯏꯅꯔꯁꯦ
ꯅꯪ ꯅꯨꯄꯥꯕꯨꯗꯤ ꯁꯛꯇꯤ ꯈꯪꯗꯦ ꯀꯅꯥꯅ ꯐꯖꯔꯝꯕ꯭ꯔꯥ ꯑꯗꯨ ꯅꯨꯄꯥꯗꯤ ꯑꯩꯅ ꯍꯦꯟ ꯊꯣꯛꯕꯅꯦ
ꯌꯥꯔꯦ ꯇꯥꯅꯤꯡꯗꯦ
ꯅꯪꯅ ꯅꯪꯒꯤ ꯅꯨꯄꯥ ꯊꯣꯛꯁꯨ ꯊꯣꯛꯇ꯭ꯔꯅ ꯑꯗꯨ ꯀꯣꯏꯔ ꯂꯩ
ꯑꯩꯅ ꯀꯣꯏꯕꯗꯤ ꯅꯨꯄꯥ ꯊꯣꯛꯄꯅꯦ
ꯑꯩꯒ ꯀꯣꯏꯅꯔꯁꯦ ꯑꯩꯒ
ꯅꯪꯒꯤ ꯅꯨꯄꯥ ꯊꯣꯛꯀꯗꯧꯕ ꯃꯥꯟꯗꯦ
ꯀꯃꯥꯏꯅ ꯊꯣꯛꯀꯗꯧꯕ ꯃꯥꯟꯂꯦ ꯅꯪꯅ ꯑꯥꯏ ꯄꯦ ꯂꯩꯕꯤ ꯌꯥꯏꯌꯦꯩꯅ ꯂꯩꯕꯤꯅꯤ ꯍꯥꯏꯈ꯭ꯔꯦ ꯄꯩꯁꯥ ꯊꯥꯔꯛꯑꯣꯏ ꯊꯥꯔꯛꯄꯅꯤ ꯍꯥꯏꯈ꯭ꯔꯦ
ꯅꯪꯗꯤ ꯅꯆꯤꯟ ꯈꯥꯛꯇ ꯁꯨꯡꯇꯧ
ꯑꯗꯧ ꯅꯨꯄꯥ ꯊꯣꯛꯇꯕ ꯀꯧꯕ꯭ꯔꯣ ꯅꯪꯒꯤ ꯅꯨꯄꯥꯅ ꯑꯥꯏ ꯄꯦꯠ ꯅ ꯅꯪꯒꯤ ꯅꯨꯄꯥꯗꯤ ꯑꯥꯏ ꯄꯦꯠꯁꯨ ꯂꯩꯕꯤꯔꯝꯃꯣꯏꯅꯦ
ꯅꯨꯄꯥ ꯂꯩꯁꯨ ꯂꯩꯇꯦ ꯀꯅꯥꯅ ꯂꯩꯕꯤꯒꯅꯤ
ꯍꯥ
ꯅꯨꯄꯥ ꯂꯩꯁꯨ ꯂꯩꯇꯦ
ꯑꯗꯨꯗꯤ ꯅꯪꯒꯤ ꯅꯨꯄꯥꯅ ꯗꯤ ꯄꯤꯗꯣ ꯑꯗꯨꯃꯥꯏꯅ ꯊꯝꯃꯣ ꯍꯥꯏꯌꯦꯅ ꯍꯥꯏꯕ ꯅꯠꯇ꯭ꯔꯣ
ꯑꯩ ꯅꯨꯄꯥꯅ ꯊꯝꯃꯣ ꯍꯥꯏꯕ꯭ꯔꯕ
ꯅꯪꯅ ꯑꯗꯨꯃꯥꯢ ꯍꯥꯏꯗꯨꯗꯤ
ꯆꯤꯟꯗꯩ ꯊꯣꯛꯂꯛꯄ ꯋꯥ ꯂꯣꯢꯃꯛꯁꯦ ꯁꯨꯝ ꯊꯥꯖꯔꯒꯦ ꯍꯥꯏꯕ꯭ꯔꯣ
ꯀꯅ ꯊꯥꯖꯗ꯭ꯔꯗꯤ ꯅꯪꯅ ꯉꯥꯡꯕ ꯋꯥꯗꯤ ꯂꯣꯏ ꯊꯥꯖꯩꯌꯦ
ꯍꯨꯝ ꯑꯁꯦꯡꯕ ꯉꯥꯡꯕ ꯀꯥꯟꯗꯅ ꯊꯥꯖꯔꯣꯏ
ꯑꯁꯦꯡꯕ ꯉꯥꯡꯂꯁꯨ ꯊꯥꯖꯒꯩꯌꯦ ꯐꯩꯒꯤ ꯉꯥꯡꯉꯁꯨ
ꯊꯥꯖꯗꯦ ꯅꯪ ꯊꯥꯖꯗꯦ
ꯀꯥꯟꯅꯔꯣꯢ ꯏꯕꯅꯤ ꯀꯣꯢꯅꯔꯁꯦ ꯃꯇꯝ ꯃꯥꯡꯍꯟꯂꯣꯏꯁꯦ
ꯉꯔꯥꯡ ꯀꯣꯏꯕ ꯆꯠꯂꯦ ꯅꯨꯡꯁꯥ ꯁꯥꯕꯗꯨ ꯁꯤꯒꯦ ꯇꯧꯋꯦ
ꯁꯤ ꯀꯔꯥꯏꯗ
ꯀꯣꯏꯕ ꯆꯠꯄꯅꯤꯗ
ꯎꯝ
ꯉꯔꯥꯡ ꯀꯥꯡꯅꯤꯅ
ꯀꯥꯡꯀꯣ
ꯍꯣꯏ ꯑꯗꯨꯗꯣ ꯏꯃꯥꯟꯅꯕꯤꯒ ꯀꯣꯏꯕ ꯆꯠꯄ ꯑꯁ
ꯀꯔꯤ
ꯀꯩꯁꯨ ꯅꯠꯇꯦ
ꯀꯔꯤꯅꯣ
ꯀꯔꯤꯁꯨ ꯅꯠꯇꯦ
ꯔꯠ ꯅꯪ ꯍꯡꯗꯛ ꯃꯔꯛ ꯀ꯭ꯔꯤꯇꯧꯔ ꯂꯩꯕ꯭ꯔꯣ
ꯑꯩꯔꯣ
ꯎꯝ
ꯑꯩꯗꯤ ꯍꯟꯗꯛ ꯃꯔꯛꯁꯦ ꯍꯣꯁꯇꯦꯜꯗ ꯑꯗꯨꯝ ꯂꯩꯌꯦ
ꯊꯣꯛꯁꯨ ꯊꯣꯛꯇ꯭ꯔꯦ
ꯊꯣꯛꯁꯨ ꯊꯣꯛꯇꯦ
ꯌꯥꯝ ꯂꯦꯝꯃꯦꯅꯦ
ꯌꯥꯝ ꯂꯦꯝꯕꯅꯦ
ꯇꯨꯡꯅꯤꯡꯉꯤꯗ
ꯀꯔꯤꯒꯤ ꯇꯨꯝꯅꯤꯡꯕ꯭ꯔꯣ
ꯁꯨꯝ ꯇꯨꯝꯅꯤꯡꯉꯦ
ꯅꯣꯏꯁꯦ ꯅꯨꯄꯥꯁꯦ ꯅꯣꯢꯁꯦ ꯅꯨꯄꯥꯁꯦ ꯀꯔꯝꯕ ꯏꯁꯇꯥꯏꯜꯒꯤ ꯅꯨꯄꯥ ꯄꯥꯝꯕ꯭ꯔꯣ
ꯖꯥꯠꯔꯣ
ꯍꯣꯏ
ꯖꯥꯠꯇꯤ ꯈꯪꯗꯦꯗ
ꯑꯅꯤ ꯑꯗꯨꯝ ꯖꯥꯠ ꯅꯠꯇꯕ ꯅꯪꯒꯤ ꯇꯥꯏꯞ ꯅꯪꯒꯤ ꯆꯣꯏꯁꯁꯦ ꯀꯔꯝꯕ ꯆꯣꯏꯁꯔꯕ
ꯑꯍꯥ ꯀꯔꯤ ꯀꯣꯢꯁꯟꯅꯣ
ꯀꯔꯝꯕ ꯆꯣꯏꯁꯅꯣ ꯅꯪ ꯆꯣꯏꯁꯁꯦ ꯀꯔꯤ ꯀꯣꯢꯁꯟꯅꯣ ꯒꯥꯏꯅ ꯌꯥꯝ ꯈꯟꯗꯥꯏꯅꯦ ꯅꯣꯏ ꯅꯨꯄꯤꯁꯤꯡꯁꯦ ꯋꯥꯡꯕ ꯆꯥꯎꯕ ꯑꯗꯨ ꯑꯗꯥ ꯀꯣꯔꯤꯌꯥꯟ ꯕꯤ ꯇꯤ ꯑꯦꯁ ꯑꯗꯨ ꯑꯗꯥ ꯌꯥꯝ ꯈꯟꯗꯥꯏꯅꯤ
ꯑꯩꯗꯤ ꯀꯣꯔꯤꯌꯟ ꯅꯨꯄꯥ ꯄꯥꯝꯃꯤ
ꯍꯥ
ꯀꯣꯔꯤꯌꯟ ꯅꯨꯄꯥ ꯄꯥꯝꯃꯤ
ꯀꯣꯔꯤꯌꯥꯟ ꯅꯨꯄꯥ ꯄꯥꯝꯃꯦ
ꯑꯧ
ꯑꯗꯨꯗꯤ ꯐꯪꯉꯅꯤ ꯅꯪ ꯐꯪꯅꯤ
ꯑꯩ ꯀꯣꯔꯤꯌꯥꯗ ꯆꯠꯂꯨꯔꯒꯦ
ꯅꯪ ꯐꯪꯅꯤ ꯀꯣꯔꯤꯌꯟ ꯅꯨꯕ ꯀꯣꯔꯤꯌꯟ ꯅꯨꯄꯥ ꯐꯪꯅꯤ ꯅꯪ
ꯐꯪꯍꯜꯂꯨꯅ ꯅꯪꯅ
ꯑꯗꯨꯃꯛꯇꯤ ꯑꯩ ꯉꯝꯃꯔꯣꯏ
ꯀ꯭ꯔꯤꯒꯤ
ꯑꯩꯒꯤ ꯅꯨꯄꯥ ꯊꯤꯕꯤꯌꯨ ꯍꯥꯏꯕꯃꯛꯇꯨꯗꯤ ꯑꯩ ꯉꯝꯃꯣꯏ ꯁꯣ ꯁꯣꯔꯤ
ꯀꯩꯒꯤꯅꯣ ꯊꯤꯕꯤꯌꯣꯅ
ꯌꯥꯗꯦ ꯑꯗꯨꯗꯤ ꯅꯪꯅ ꯑꯩꯒꯤ ꯅꯨꯄꯤ ꯑꯣꯏꯒꯦ ꯍꯥꯏꯗꯤ ꯌꯥꯅꯤ
ꯇꯜꯂꯦ
ꯀꯔꯤꯒꯤ ꯇꯟꯕ꯭ꯔꯣꯕ ꯑꯩ ꯑꯗꯨ ꯉꯥꯡꯉꯤꯅꯦ ꯅꯪꯅ ꯇꯜꯂꯦ ꯍꯥꯏꯕꯁꯦ ꯁꯛ ꯊꯤꯃꯟꯈꯔꯕꯣ ꯑꯩꯁꯦ
ꯅꯠꯇꯦ ꯅꯪ ꯑꯍꯥꯟ ꯑꯣꯏꯃꯜꯂꯦ
ꯑꯩ ꯑꯍꯟ ꯑꯣꯏꯗꯦ ꯆꯥꯍꯤ ꯇ꯭ꯋꯦꯟꯇꯤ ꯁꯚꯦꯟꯁꯦ ꯑꯍꯟ ꯑꯣꯏꯌꯦ ꯍꯥꯏꯅꯤ
ꯑꯁ ꯑꯣꯏꯌꯦꯍꯦ ꯆꯍꯤ ꯅꯤꯄꯥꯟꯖꯤ ꯑꯍꯟ ꯑꯣꯏꯗꯦ ꯀꯥꯏꯅ
ꯑꯍꯟ ꯑꯣꯏꯌꯦ
ꯑꯣꯏꯗꯦ ꯑꯣꯏꯌꯦ ꯑꯣꯏꯌꯦ ꯑꯣꯏꯌꯦ
ꯑꯍꯟ ꯑꯣꯏꯗꯦ ꯑꯣꯏꯗꯦ
ꯑꯩꯅ ꯑꯣꯏꯌꯦ ꯍꯥꯏꯗꯤ ꯑꯣꯏꯌꯦ
ꯑꯗꯨ ꯅꯪ ꯑꯗꯨꯗꯤ ꯆꯍꯤ ꯀꯌꯥꯒꯤ ꯅꯨꯄꯥ ꯀꯣꯏꯅꯤꯡꯕ
ꯑꯩꯁꯦ ꯀꯨꯟ ꯀꯨꯟꯅꯤꯊꯣꯏ ꯅꯠꯇ꯭ꯔꯒ ꯀꯨꯟꯍꯨꯝꯗꯣꯏꯒꯨꯝꯕ
ꯑꯣꯈꯦ ꯑꯉꯥꯡ ꯃꯆꯥ ꯀꯣꯏꯒꯦ ꯍꯥꯏꯝꯅꯤꯅꯦ ꯅꯨꯄꯥ ꯊꯣꯛꯇꯕ ꯃꯁꯥꯒꯤ ꯗꯤꯁꯤꯖꯟꯁ ꯂꯧꯕ ꯍꯩꯔꯣꯏꯗꯕ ꯑꯉꯥꯡ ꯃꯆꯥ
ꯃꯤ ꯃꯤꯒꯤ ꯃꯇꯨꯡ ꯏꯟꯅ ꯂꯩꯌꯦꯅ ꯑꯗꯨꯗꯤ
ꯏꯄꯪ ꯄꯪꯕ ꯑꯉꯥꯡ ꯃꯆꯥ ꯀꯣꯏꯅꯤꯡꯉꯤ ꯆꯥꯅꯤꯅꯦ ꯅꯪꯁꯦ
ꯃꯤ ꯃꯇꯨꯡ ꯏꯟꯅ ꯂꯩꯌꯦꯅ ꯑꯗꯨꯗꯤ ꯅꯪ ꯀꯔꯤ ꯈꯪꯕ ꯉꯝꯒꯦ
ꯑꯗꯨꯗꯤꯗ ꯅꯪ ꯑꯉꯥꯡ ꯃꯆꯥ ꯀꯣꯏꯔ ꯅꯪ ꯃꯤ ꯑꯣꯏꯔꯣꯏ
ꯇꯥꯅꯤꯡꯗꯦꯍꯦ ꯑꯩ ꯀꯣꯏꯁꯨ ꯀꯣꯏꯗꯦ ꯀꯣꯏꯁꯨ ꯀꯣꯏꯅꯤꯡꯗꯦ ꯅꯨꯄꯥꯅꯤꯅ ꯀꯥꯏ ꯃꯊꯣꯡ ꯃꯂꯝ ꯆꯥꯗꯕ ꯉꯥꯛꯇ
ꯍꯝ ꯑꯩꯅ ꯑꯩꯒ ꯀꯣꯏꯔꯗꯤ ꯅꯪꯒꯤ ꯑꯄꯥꯝꯕ ꯍꯥꯏꯄꯦꯠ ꯂꯩꯕꯤꯅꯤ ꯄꯦꯠ ꯂꯩꯕꯤꯅꯤ ꯀꯣꯏꯕ ꯄꯨꯕꯤꯅꯤ ꯒꯥꯔꯤ ꯄꯥꯝꯃꯤ ꯒꯥꯔꯤ ꯄꯥꯏꯔꯒꯗꯤ ꯒꯥꯔꯤ ꯂꯩꯕꯤꯒꯅꯤ
ꯑꯣꯏꯔꯔꯣꯏ ꯌꯥꯔꯦ ꯅꯪ ꯇꯣꯛꯑꯣ ꯨꯁꯨꯡꯑꯣꯏ ꯑꯣꯏꯔꯣꯏꯗꯕ ꯃꯌꯥꯝꯁꯦ ꯅꯪꯅ ꯑꯗꯨꯝ ꯉꯥꯡꯊꯣꯛꯑꯒ ꯂꯩꯌꯦ
ꯍꯥ
ꯑꯣꯏꯔꯣꯏꯗꯕ ꯃꯌꯥꯝꯁꯤ ꯅꯪ ꯉꯥꯡꯊꯣꯛꯑꯒ ꯑꯗꯨꯝ ꯂꯩꯔ
ꯚꯤꯗꯤꯑꯣ ꯑꯗꯨꯝ ꯄ꯭ꯂꯦ ꯇꯧꯔ ꯂꯩꯕꯁꯦ ꯀꯔꯤ ꯇꯧꯔꯒꯦ
ꯈꯪꯗꯦ ꯃꯊꯟꯅ ꯇꯧꯕꯗꯤ ꯑꯩ ꯅꯥꯀꯣꯡꯅ ꯊꯝꯗ ꯃꯊꯟꯗ ꯊꯣꯛꯈꯤꯕꯅꯤꯗ
ꯆꯦꯛ ꯆꯠꯀꯅꯤꯀꯣ ꯔꯤꯖꯦꯛ ꯆꯠꯀꯅꯤ ꯀꯣ ꯅꯪ ꯃꯥꯡꯕꯅꯤꯀꯣ ꯑꯩ ꯃꯥꯡꯕ ꯅꯠꯇꯦꯀꯣ
ꯑꯩꯗꯤ ꯉꯁꯥꯏꯅ ꯃꯋꯥ ꯂꯧꯗꯦ ꯍꯥꯏꯔꯒ
ꯌꯥꯝ ꯗꯦꯝ ꯀꯦꯔꯅꯤꯅꯦ
ꯍꯣꯏ ꯐꯪꯉꯁꯨ ꯐꯪꯗꯔꯁꯨ ꯃꯋꯥ ꯂꯧꯗꯦ
ꯑꯗꯨ ꯑꯩꯗꯤ ꯑꯥꯏꯐꯣꯟ ꯂꯩꯕꯤꯅꯤ
ꯑꯩꯅꯦ
ꯑꯥꯏ ꯐꯣꯟꯁꯨ ꯂꯩꯕꯤꯅꯤ ꯑꯥꯏꯄꯦꯠꯁꯨ ꯂꯩꯕꯤꯒꯅꯤ ꯑꯥꯏꯁ ꯀ꯭ꯔꯤꯝꯁꯨ ꯂꯩꯕꯤꯅꯤ ꯗ꯭ꯔꯦꯁꯁꯨ ꯂꯩꯕꯤꯅꯤ
ꯥꯌꯥꯔꯅꯤ ꯌꯥꯔꯅꯤ ꯅꯪ ꯄꯩꯁꯥ ꯑꯗꯨꯝ ꯇꯥꯟꯕꯩ ꯇꯥꯏꯞꯇ
ꯑꯦꯛꯁꯔꯁꯥꯏꯖꯅꯤ ꯅꯪꯅ ꯂꯩꯕꯤꯌꯣ ꯍꯥꯏꯔꯒ ꯌꯥꯒꯅꯤꯅ
ꯌꯥꯔꯅꯤ
ꯑꯥ ꯌꯥꯒꯅꯨ ꯌꯥꯒꯅꯨ
ꯑ ꯇꯥꯜꯂꯦ ꯇꯥꯜꯂꯦ
ꯅꯪ ꯆꯍꯤ ꯇ꯭ꯋꯦꯟꯇꯤ ꯁꯨꯔꯕ꯭ꯔꯣ ꯅꯥꯏꯟꯇꯤꯟ
ꯅꯍꯥꯟ ꯍꯥꯏꯈ꯭ꯔꯦ ꯍꯥꯏꯔꯒ ꯅꯪ
ꯅꯥꯏꯟꯇꯤꯟ